ꯍꯜꯂꯣ ꯍꯜꯂꯣ ꯑꯣ ꯇꯥꯔꯕ ꯇꯥꯔꯕ
ꯇꯥꯏꯌꯦ
ꯑꯩꯌꯥꯛꯁꯨ ꯇꯥꯔꯦ ꯑꯩꯌꯥꯛꯁꯨ ꯇꯥꯔꯦ
ꯀꯥꯏꯗ ꯅꯪ ꯂꯩꯗꯣ
ꯀꯩ ꯍꯥꯏꯅꯣ
ꯀꯥꯏꯗꯅꯣ ꯂꯩꯔꯤꯗꯣ
ꯇꯥꯗꯦ
ꯀꯥꯏꯗ ꯂꯩꯔꯤꯅꯣ ꯍꯪꯕ
ꯑꯣ ꯁꯣꯔꯣꯛꯇ ꯂꯩ ꯍꯥꯏꯕ ꯁꯣꯔꯣꯛꯇ
ꯀꯩꯒꯤꯅꯣ
ꯁꯨꯝ ꯂꯩꯔꯝꯕꯅꯤꯅꯦ
ꯀꯅꯥꯒ
ꯏꯇꯣꯝꯗꯅꯤꯗ ꯕꫭꯆꯧꯍꯣꯏ ꯂꯩꯌꯦꯅ ꯁꯨꯝ ꯆꯪꯉꯝꯃꯅꯤ
ꯅꯪꯗꯤ
ꯀꯥꯗ
ꯀꯥꯗ ꯆꯥꯛ ꯆꯔꯦꯗꯥꯕ ꯀꯔꯤꯌꯥꯒꯤꯗꫭ ꯑꯦ ꯁꯥꯗꯦꯗꯅ ꯅꯍꯥꯟ ꯁꯥꯕ ꯍꯧꯔꯕꯅꯤꯅ ꯑꯗꯨ ꯃꯉꯥ ꯇꯔꯨꯛꯇꯤ ꯁꯥꯔꯕꯅꯦ ꯑꯗꯣ ꯍꯜꯂꯣ ꯑꯣꯀꯦ ꯑꯣꯀꯦ ꯁꯣꯔꫭꯛꯇ ꯁꯨꯝ ꯂꯩꯔꯝꯕꯅꯤꯗ
ꯅꯨꯡꯁꯥ ꯅꯨꯡꯁꯥ ꯁꯥꯔꯀꯥꯟꯗ ꯅꯪ ꯅꫭꯏꯃ ꯊꯤꯜꯂꫭꯔꯗꯤ ꯀꯣꯛꯂꯥꯎꯃꯩ ꯍꯜꯂꯛꯎ ꯌꯥꯗ꯭ꯔꯣ
ꯅꯨꯡꯁꯥ ꯁꯥꯗꯗ ꯀꯩꯁꯨ
ꯁꯥꯗ꯭ꯔꯁꯨ
ꯀꯩꯗꯧꯔꯒꯦ ꯌꯨꯝꯗ ꯂꯩꯔꯁꯨ ꯑꯝꯍꯥꯅꯤ ꯁꯤ ꯂꯩꯔꯁꯨ ꯑꯝꯍꯥꯅꯤ ꯀꯔꯤꯗꯕꯨ ꯈꯦꯠꯅꯔꯤꯒꯦ ꯁꯨꯗꯤꯔ ꯁꯍꯦꯞꯄꯨ
ꯄꯛꯇꯦ
ꯅꯪꯗꯤ ꯌꯥꯝ ꯄꯛ ꯑꯦ
ꯅꯪ ꯄꯛꯄ꯭ꯔ ꯑꯗꯨꯗꯤ
ꯍꯥ
ꯅꯪꯅꯤ ꯏꯄꯛ ꯄꯛꯇ꯭ꯔꯤꯗꯤ
ꯅꯪꯅꯤꯅꯦ ꯅꯪ ꯀꯌꯥꯝ ꯄꯛꯄ ꯃꯤꯅꯣ
ꯄꯛꯏ
ꯀꯩꯗꯅꯣ ꯄꯛꯏꯁꯦ ꯅꯪꯅ
ꯆꯦꯍꯦꯔꯥꯗꯨꯒ
ꯅꯪꯗꯤ
ꯍꯦꯜꯂꯤ ꯅꯪꯉꫭꯟꯗꯩ
ꯅꯃꯥꯏ ꯏꯆꯥꯎ ꯆꯥꯎꯔꯒ
ꯅꯪꯅ ꯀꯩ
ꯑꯩ ꯀꯩꯝ ꯇꯧꯗꯦ
ꯃꯤꯅ ꯍꯥꯏꯕ ꯑꯝꯇ ꯌꯥꯗꯕꯅꯤ ꯅꯪꯁꯤ
ꯇꯧꯔꯛꯑꯦ ꯍꯥꯏꯕ ꯇꯧꯕꯒ ꯌꯥꯏ ꯌꯥꯗꯦ ꯑꯃꯨꯛ ꯇꯧꯔꯛꯑꯅꯤ
ꯅꯪꯕꯨ ꯌꯥꯕ꯭ꯔ ꯑꯃꯗ ꯑꯣꯏꯔꯣ ꯑꯃꯗ ꯑꯣꯏꯔꯣ
ꯀꯔꯤꯅꯣ ꯌꯥꯗ꯭ꯔꯤꯁꯦ ꯌꯥꯗꯕꯝꯇ ꯄꯨꯊꯣꯔꯛꯑꯁꯨ ꯄꯨꯊꯣꯛꯄ ꯉꯝꯗꯦ ꯑꯗꯨꯗꯤ ꯌꯥꯔꯣꯏ ꯍꯥꯏꯗꯨꯗꯤ
ꯋꯥ ꯑꯝꯇ ꯍꯥꯏꯕꯗ ꯋꯥ ꯑꯝꯇꯪ ꯍꯥꯏꯕꯗ ꯅꯣꯡꯃꯇ ꯑꯩꯅ ꯍꯥꯏꯕꯗꫭ ꯆꯨꯝꯅ ꯆꯠꯄ ꯁꯨꯡ ꯌꯥꯎꯗꯦꯕ ꯅꯪꯒꯤ ꯑꯗꯨꯝ ꯇꯧꯔꯨꯔꯅꯤ ꯇꯧ ꯂꫭꯏꯔꯀꯥꯟꯗ ꯈꯛ ꯍꯥꯏꯔꯛꯑꯅꯤ ꯌꯥꯔꯛꯑꯅꯤ
ꯑꯩ ꯀꯩ ꯇ ꯍꯥꯏꯦ
ꯑꯗꯨꯝꯅꯦ ꯅꯪ ꯑꯩꯅ ꯑꯗꯨ ꯇꯧꯕꯗꯣ ꯑꯗꯨ ꯇꯧꯕꯗꯣ ꯄꯥꯝꯗꯦ ꯈꯣꯠꯇꯦꯅ ꯍꯥꯏꯔꯅꯤ ꯅꯝꯐꯨꯗ ꯂꯣꯏꯅ ꯇꯧꯔꯅꯤ ꯅꯪꯅ
ꯀꯩꯗꯅꯣ ꯇꯧꯔꯤꯁꯤ
ꯅꯍꯥꯟ ꯑꯗꯨ ꯇꯣꯏꯗꯅꯦ
ꯀꯩ ꯅꯍꯥꯟ ꯀꯩ ꯇꯧꯔꯤꯕ
ꯇꯧꯔꯤꯗꯨꯅꯤ ꯅꯍꯥꯟꯖꯨ
ꯀꯩ ꯅꯣꯕꯗꯣ
ꯅꯪ ꯅꯍꯥꯟ ꯂꯧꯔꯝꯣꯏꯗꯕ ꯅꯨꯃꯤꯠꯇꯖꯁꯨ ꯇꯧꯗꯕ꯭ꯔꯥ
ꯑꯗꯨ ꯃꯤꯅ ꯀꯩꯅꯣ ꯇꯧꯔꫭ ꯍꯥꯏꯔꯦ ꯅꯪ ꯌꯥꯗ꯭ꯔ ꯃꯤꯅ ꯁꯨꯝ ꯆꯒꯠ ꯆꯒꯠ ꯇꯧꯔ ꯇ ꯀꯩ ꯃꯤꯅ ꯃꯤ ꯁꯥꯎꯥꯏ
ꯑꯦ ꯅꯪ ꯑꯗꯨ ꯇꯧꯔꯗꯤ ꯅ ꯑꯗꯨ ꯇꯧꯔꯛꯀꯅꯤ ꯅꯪ ꯅꯁꯥꯅ ꯈꯪꯗꯕ꯭ꯔꯥ
ꯇꯧꯄꯥꯟꯗ
ꯈꯪꯗꯕ꯭ꯔꯕꯅ ꯍꯥꯏꯔꯛꯎꯅꯦ
ꯀꯩꯅꯣ ꯐꯪꯗꯕ꯭ꯔꯣ
ꯅꯪ ꯑꯗꯨꯗꯣꯏꯗꯣ ꯑꯩꯅ ꯆꯨꯝꯅ ꯂꯩꯅꯤ ꯀꯥꯏꯅ ꯈꯜꯂꯤꯔꯕ
ꯂꯩꯇꯁꯨ
ꯑꯗꯨ ꯅꯠꯇꯒ ꯅꯪꯕꯨꯁꯤꯔꯛꯀꯦ ꯇꯧꯕꯅꯤꯅꯦ ꯑꯩꯅ ꯍꯥꯏꯔꯛꯑꯣ ꯃꯤꯅ ꯍꯥꯏꯕꯗꯨꯣ ꯀꯩ ꯇꯥꯒꯦꯕ ꯌꯥꯗꯕꯒꯤ ꯅꯠꯇꯦ ꯅꯪꯒꯤꯗꯣ ꯅꯪꯉꯣꯟ ꯑꯗ ꯂꯩ ꯌꯥꯕ ꯍꯥꯏꯗꯨꯣ ꯅꯉꯣꯟꯗ ꯉꯥꯡꯊ ꯂꯩ
ꯃꯤꯒꯤꯗ ꯆꯠꯃꯤꯟꯅꯔꯨꯔꯒ ꯃꯤꯒ ꯆꯠꯃꯤꯟꯅꯔꯨ ꯁꯤ ꯇꯧꯁꯦ ꯍꯥꯏꯔ ꯅꯪ ꯅꯪ ꯍꯥꯏꯔꯔꯤꯅ ꯍꯜꯂꯣ ꯍꯥꯏꯔꯕ ꯑꯗꯨꯗꯤ
ꯄꯥꯅꯤꯡꯗꯦ ꯌꯥꯝꯅ
ꯇꯥꯅꯤꯡꯈꯤꯅꯤ ꯅꯪꯁꯤꯕꯤꯅꯣ ꯑꯗꯨꯗꯤ
ꯌꯥ ꯀ ꯌꯥꯛꯇꯕꯥꯏ ꯇꯥꯐꯇꯔ
ꯍꯥꯏꯔꯤꯕ ꯅꯪꯗꯤ ꯌꯥꯝꯅ ꯀꯩꯅꯣ ꯇꯧꯋꯤ ꯇꯥꯏꯞꯇ
ꯅꯪꯗꯤ
ꯌꯝꯔꯤꯅꯦ
ꯇꯅꯤꯡꯗꯦꯕꯗ
ꯇꯥꯅꯤꯡꯗ꯭ꯔꯦ ꯅꯪꯁꯨ ꯀꯅ
ꯎꯝ ꯌꯨꯝꯗ ꯂꯩꯅꯦ ꯁꯨꯡꯈꯡ ꯈꯪꯗꯦ ꯅꯥ
ꯑꯩꯨꯝ ꯂꯩ ꯍꯥꯏꯅꯗꯦ
ꯆꯠꯆꯔꯒ ꯃꯄꯥꯟꯗꯨꯗ ꯂꯩ ꯍꯥꯏꯕꯅꯦ
ꯀꯗꯤꯅꯦ ꯀ
ꯑꯩ ꯐꯨꯔꯤꯀ ꯂꯩꯇꯦ
ꯎꯝ
ꯌꯦ ꯐꯔꯤꯇ ꯂꯩꯗꯥꯎꯅꯦꯀꯣ
ꯄꯩꯁꯥꯕꯨ ꯅꯇꯦꯅ ꯃ
ꯅꯅ ꯂꯩꯌꯦꯅ ꯍꯥꯏꯗꯨꯅꯦ
ꯂꯩꯇ꯭ꯔꯤ ꯐꯁ ꯅꯗꯨ ꯐꯠ ꯆꯅꯤꯃꯨꯛ ꯄꯩꯁꯥꯊꯣꯛꯈ꯭ꯔꯦ
ꯏ ꯄꯩꯁꯥ ꯍꯥꯏꯕ ꯊꯥꯅ ꯑꯗꯨ ꯄꯨꯖꯥꯅꯤꯔꯥꯡꯅꯔꯒꯦ
ꯈꯔ ꯁꯨꯝ ꯑꯁꯣꯏꯕ ꯀꯔꯔ ꯁꯨꯝ ꯊꯥꯕ
ꯀꯔꯤ ꯀꯔꯤ ꯌꯥꯝ ꯇꯧꯁꯥꯏ ꯅꯪꯗꯤ꯫
ꯁꯦꯜ ꯇꯧꯅꯗꯦ ꯑꯩꯈꯣꯏ ꯑꯍꯨꯝ ꯃꯊꯪ ꯃꯊꯪ ꯁꯨꯝ ꯑꯃꯥ ꯁꯦꯟ ꯁꯨꯝ ꯇꯧꯅꯕꯗꯨꯗ꯫
ꯑꯗꯨꯃꯥꯏꯅ ꯀꯅꯥ ꯊꯥꯅꯒꯦ꯫
ꯅꯪꯚꯣꯆꯧꯒꯤ ꯂꯤꯁꯤꯡ ꯑꯅꯤ ꯂꯣꯢ ꯍꯥꯏꯁꯦ ꯊꯥꯕꯗ꯫
ꯗꯥꯥꯟ ꯊꯥꯗꯕꯗꯨꯗ ꯅꯠꯇ꯭ꯔꯒꯅ ꯀꯩꯗꯅꯣ
ꯎꯝ
ꯗꯥꯟ ꯊꯥꯗꯕꯗꯔꯥ ꯅꯠꯇ꯭ꯔꯒꯅ ꯀꯩꯅꯗꯣ ꯀꯩꯗꯅꯣꯕ
ꯍꯣꯏ ꯏ ꯇꯥꯟ ꯊꯥꯗꯕꯗ
ꯑꯗꯨꯁꯨ ꯍꯌꯦꯡ ꯑꯗꯨꯃꯥꯏꯅ ꯇꯧꯔꯛꯀꯗ꯭ꯔꯣ?
ꯇ ꯎꯇ ꯇ ꯎꯛꯇ ꯇꯀꯩ
ꯅꯪ ꯍꯥꯏꯁꯦ ꯂꯦꯞꯄꯒ ꯀꯨꯏꯅ ꯉꯥꯍꯥꯛꯇꯪꯂꯩꯔꯒ꯫ ꯇꯔꯥ ꯆꯠꯄꯒ ꯁꯠꯁꯠ ꯇꯧꯕꯤꯗꯨꯅꯦꯕ ꯅꯪꯇꯧꯔꯤꯁꯤ ꯅꯠꯇ꯭ꯔꯣ?
ꯑꯗꯨꯃꯥꯏꯅ ꯇꯧꯔꯝꯗꯦꯗ ꯑꯩ ꯌꯥꯡꯈꯩ ꯆꯄꯤꯃ ꯀꯩꯅꯣ ꯇꯧꯔ ꯄꯤꯔꯝꯕꯅꯦ
ꯄꯣꯠ ꯌꯦꯁꯨ ꯄꯤꯕ꯭ꯔꯥ ꯅꯪꯅ ꯈꯔꯤ ꯄꯥꯡꯕꯗꯣ?
ꯘꯔꯤ ꯄꯥꯡꯉꯤꯅꯦ
ꯄꯣꯠꯌꯦꯡ ꯄꯤꯗꯕ꯭ꯔꯥꯕ?
ꯂꯦꯝ ꯄꯤꯗꯦ꯫ ꯒꯥꯔꯤꯁꯨ ꯄꯥꯡ ꯄꯣꯌꯦꯡꯁꯨ ꯄꯤꯌꯨ ꯍꯥꯏꯔꯤꯕ꯭ꯔꯣ
ꯑꯗꯨꯗ ꯍꯥꯏꯗꯤ ꯀꯔꯤꯃꯤꯅ ꯐꯪꯉꯛꯀꯦꯅ ꯃꯁꯥꯗ ꯑꯗꯨꯃꯥꯏꯅ ꯍꯥꯏꯔꯣ?
ꯎꯝ
ꯍꯦ ꯄꯥꯡꯉꯒꯦꯅ ꯍꯥꯏꯔꯤꯅꯦ ꯀꯩꯗꯣ
ꯅ ꯉꯔꯥꯡ ꯃꯣꯏꯗ ꯀꯌꯥꯝ ꯊꯦꯡꯅ ꯂꯩꯒꯦ
ꯐꯅꯤ ꯃꯣꯏ ꯁꯥꯟꯅꯔꯝꯗ꯭ꯔꯣ
ꯎꯝ
ꯅꯪ ꯉꯔꯥꯡ ꯀꯌꯥꯝ ꯊꯦꯡꯅ ꯂꯩꯒꯦ ꯍꯥꯏꯕ?
ꯀꯗꯥꯏꯗꯅꯣꯕ?
ꯅꯣꯡꯕꯝꯗ
ꯂꯨꯍꯣꯡꯕꯝꯗꯔꯣ
ꯎꯝ
ꯁꯤ ꯌꯥꯝ ꯀꯨꯏꯅ ꯑꯗꯨꯝ ꯂꯩꯇ꯭ꯔꯦꯗꯤ ꯅꯪ ꯀꯩꯅꯣꯝ ꯀꯥꯐꯝꯗ ꯃꯤ ꯈꯠꯅꯔꯛꯀꯦꯕꯨ
ꯀꯩꯒꯤ?
ꯎꯝ ꯉꯥꯎꯕꯩ ꯑꯣꯏꯔꯝꯒꯅꯤ
ꯎꯝ
ꯉꯥꯎꯅꯕꯩ ꯑꯣꯢꯎꯔꯝꯒꯅꯤ
ꯀ ꯀꯐꯝ ꯃꯔꯩ ꯁꯨꯝ ꯌꯦꯠꯅꯔꯛ
ꯅꯪ ꯅꯣꯏ ꯍꯧꯖꯤꯛ ꯂꯩꯁꯤꯁꯨ ꯀꯤꯔꯣꯝ ꯀꯥꯐꯝꯁꯤꯗꯔꯣ
ꯅꯠꯇꯦ꯫
ꯍꯣꯏꯅ
ꯍꯟꯛꯇ ꯀꯩꯅꯣꯝ ꯀꯐꯝꯗꯈ ꯅꯨꯡꯅꯨꯡꯊ ꯑꯌꯨꯛꯇ ꯍꯥꯡꯕꯅꯤ ꯑꯨꯛꯇ ꯍꯪꯉꯗꯤ ꯃꯤ ꯑꯗ ꯀꯩꯅꯣ ꯇꯧꯇꯕꯅꯤ
ꯂꯝꯃꯤ ꯇꯥꯗꯔꯥ ꯅꯪ ꯑꯩꯁꯦ
ꯎꯝ꯫
ꯂꯝꯕꯤ ꯃꯇꯥꯏꯗꯔꯅꯪꯅ ꯂꯩꯔꯤꯗꯣ?
ꯃꯣꯏ ꯗꯨꯀꯥꯟ ꯃꯅꯨꯡꯗ ꯂꯩ꯫
ꯌꯨꯝꯗ ꯆꯪꯉꯣ ꯌꯥꯗ꯭ꯔꯣ ꯋꯥꯔꯤ ꯁꯥꯟꯅꯕ ꯆꯪꯕꯤꯁꯨ ꯂꯩꯔꯒ ꯅꯨꯡꯉꯥꯏꯕꯁꯨ ꯅꯠꯇꯦ
ꯆꯪꯉꯦ ꯑꯩ ꯇꯨꯝꯅꯤꯡꯉꯕꯅꯦ ꯃꯦꯝꯍꯪꯣ
ꯌꯨꯝꯗ ꯆꯪꯉꯛꯑ ꯑꯩ ꯇꯨꯝꯃꯥꯙꯧꯅꯦ꯫
ꯅꯍꯥꯟꯗꯤꯌꯣ ꯅꯪꯅ ꯇꯨꯝꯃꯒꯦꯅ ꯍꯥꯏꯔꯦ ꯅꯪ ꯇꯨꯝꯃꯝꯗ꯭ꯔꯤꯗꯣ
ꯑꯁ ꯑꯗꯨꯗꯣ ꯑꯩꯈꯣꯏꯕꯨ ꯍꯟꯗꯛ ꯀ ꯑꯗꯨꯝ ꯍꯧꯗꯣꯔꯛꯄꯅꯤꯅ ꯑꯗꯨꯒꯤ ꯊꯕꯛ ꯆꯠꯂꯨ ꯍꯥꯏꯅꯤꯡ
ꯀꯩꯅꯅ ꯇꯧꯕꯗꯣ ꯑꯗꯨꯃꯛ ꯑꯩꯅ ꯑꯩꯈꯣꯏ ꯕꯥꯅ ꯍꯥꯔ ꯂꯧꯕ ꯆꯠꯂꯨꯕ ꯍꯥꯔ ꯌꯦꯂꯤ ꯂꯧ ꯂꯥꯛꯑꯣ
ꯂꯨꯄꯥ ꯀꯌꯥꯗ
ꯆꯍꯨꯝ ꯇꯔꯥꯗ
ꯕꯤ ꯀꯌꯥ ꯌꯥꯔꯦ
ꯕꯦꯛ ꯃꯔꯤ ꯂꯧꯔꯦ
ꯑꯩꯈꯣꯏ ꯉꯔꯥꯡꯅꯦꯅ ꯍ ꯉꯔꯥꯡ ꯉꯔꯥꯡ ꯌꯦꯟꯅꯦꯅ ꯇꯧꯔꯑꯦ
ꯎꯝ
ꯑꯗꯨꯒ ꯍꯧꯛꯐꯥꯎ ꯌꯦꯟꯗ꯭ꯔꯤ ꯍꯥꯔ ꯂꯥꯛꯇꯦ ꯍꯥꯏꯕ꯭ꯔꯥꯈꯩꯅ
ꯋꯦ
ꯎ
ꯃꯍ ꯃꯅꯤ
ꯆ
ꯃꯦꯁꯦꯖ ꯑꯃꯝ ꯇꯔꯛꯀꯦ
ꯎꯝ ꯎ
ꯈꯤꯇꯪ ꯗ ꯇꯥ ꯑꯣꯐ ꯂꯩ ꯀꯩꯅꯣ
ꯅꯃꯣꯒꯗꯝꯕꯣꯏꯕꯔꯦ
ꯍꯥꯛꯁꯨ ꯌꯨꯝꯗ ꯆꯪꯂꯛꯂꯒꯦ ꯌꯥꯔꯣ ꯇꯥꯔꯝꯃꯣꯏ ꯈꯪꯗꯦꯅꯦ ꯀꯁꯨ ꯇꯥꯔꯝꯃꯣꯏꯗ ꯀꯃꯥꯏꯅ ꯔꯦꯀꯣꯔꯠ ꯇꯧꯔꯝꯗꯣꯏꯅ
ꯑꯣ ꯃꯣꯏ ꯇꯧꯔꯣꯝ
ꯑꯗꯨꯅ ꯃꯣꯏ ꯁꯤꯒꯤ ꯃꯇꯥꯡꯗ ꯍꯥꯏꯕ ꯅꯨꯡꯉꯥꯏ ꯅꯨꯡꯉꯥꯏꯇꯦ ꯑꯗꯨꯑꯣꯏꯗꯤ
ꯑꯗꯨ ꯄꯟꯅꯗꯦ ꯍꯥꯏꯕ ꯌꯥꯔꯃꯣ ꯍꯥꯏꯕꯅꯤꯗ ꯎꯝ ꯎ